ꯇꯥꯕ꯭ꯔꯣ
ꯇꯥꯏꯌꯦ
ꯆꯥꯗ꯭ꯔꯤ ꯆꯥꯗ꯭ꯔꯤ ꯅꯣꯏꯗꯤ
ꯀꯣꯏꯗꯤ ꯆꯥꯔꯦ
ꯀꯔꯤ ꯌꯦꯟꯖꯥꯡ
ꯑꯩꯈꯣꯏꯗꯤ ꯌꯦꯟ ꯊꯣꯡꯕ ꯆꯥꯏ
ꯋꯥ ꯋꯥ ꯋꯥ ꯊꯋ꯭ꯥꯟ ꯊꯣꯀꯅꯈꯔ꯭ꯦ
ꯃꯥꯅꯦ ꯃꯥꯅꯦ
ꯑꯣꯀꯦ ꯑꯣꯀꯦ ꯎ ꯐꯩꯌꯦ ꯀꯃꯥꯏ ꯇꯧꯔꯒ ꯂꯩꯕ꯭ꯔꯣ ꯇ ꯎ ꯑꯉꯅꯗꯁ ꯈꯨꯔꯦ
ꯆꯨꯝꯃꯦ ꯑꯗꯨꯝ ꯌꯨꯝꯗ ꯂꯩꯗ ꯀꯩꯝ ꯇꯧꯗꯦ
ꯌꯨꯝꯗ ꯅꯠꯇꯦꯅꯥ ꯑꯊꯥꯞꯄ ꯗꯅꯤ
ꯑꯇꯣꯞꯄ ꯃꯐꯝꯁꯨ ꯆꯠꯅꯤꯡꯉꯥꯏ ꯄꯩꯁꯥ ꯂꯩꯇ꯭ꯔꯦ ꯅꯪꯗꯤ ꯀꯥꯏꯗ ꯂꯩꯒꯦ ꯍꯧꯖꯤꯛꯀꯥꯟ ꯀꯗꯥꯏꯗꯅꯣ
ꯗꯦꯜꯂꯤ ꯇ ꯂꯩꯌꯦ
ꯂꯤꯗꯥ
ꯀꯦꯄꯤꯇꯜ ꯑꯣꯐ ꯏꯟꯗꯤꯌꯥ ꯗ ꯂꯩ
ꯑꯦ ꯅꯨꯡꯉꯥꯏꯔꯅꯦ
ꯅꯨꯉꯥꯏꯇꯦꯗꯥ ꯆꯁ
ꯎꯗꯕꯁꯨ ꯀꯨꯏꯔꯦ ꯄꯥꯎ ꯐꯥꯎꯅꯕ ꯄꯥꯎ ꯐꯥꯎꯅꯗꯕꯁꯨ ꯀꯨꯏꯔꯦ
ꯅꯝꯕ ꯅꯝꯕꯔ ꯅꯪꯒꯤ ꯂꯩꯕ ꯅꯠꯇ꯭ꯔꯣ ꯑꯩꯈꯣꯏ ꯅꯝꯕꯔ ꯅꯪꯗꯤ ꯑꯩ ꯅꯪꯉꯣꯟꯗ ꯇꯦꯛꯁ ꯇꯧꯔꯛꯗꯤ ꯅꯪ ꯔꯤꯄ꯭ꯂꯥꯏ ꯇꯧꯅꯤꯅ ꯅꯍꯥꯟ
ꯅꯍꯥꯟꯣꯏ ꯀꯔꯝ ꯀꯥꯟꯗꯅꯣ ꯑꯩꯗꯤ ꯀꯧꯈ꯭ꯔꯦ
ꯅꯍ ꯅꯍꯥꯟ ꯇꯣꯩ ꯅꯪ ꯑꯗꯨ ꯇꯁꯦꯅ ꯈ ꯅ ꯇ ꯁꯤꯒꯤ ꯅꯨꯄꯤꯁꯦ ꯌꯥꯔꯦ ꯌꯥꯔꯦ ꯅꯥꯪꯗꯤ ꯑꯦꯄ꯭ꯂꯥꯏꯗꯤ ꯇꯧꯗꯤ ꯇꯧꯋꯦ ꯑꯗꯣ ꯐꯖꯅ ꯇꯧꯔꯒ
ꯑꯦ ꯅꯪ ꯅꯝꯕꯜ ꯂꯥꯏꯇ ꯑꯩꯉꯣꯟꯗ
ꯂꯩꯕ ꯀꯥꯟꯗ ꯍꯩꯕꯅꯤꯗ
ꯑꯣ ꯑꯩꯗꯤ ꯀꯥꯎꯈ꯭ꯔꯦ
ꯀꯣꯃꯦꯟꯒꯨꯝꯕ ꯅꯪ ꯏꯁꯇꯦꯇꯥꯁꯀꯨꯝꯕ ꯍꯥ ꯅꯪꯅ ꯍꯥꯟꯁꯤ ꯇꯧꯔꯁꯨꯨꯔ ꯅꯪꯁꯦ
ꯑꯩꯉꯣꯟꯗ ꯑꯩꯉꯣꯟꯗ ꯑꯣꯏꯔꯝꯃꯔꯣꯏ ꯃꯤ ꯑꯇꯣꯞꯄꯒꯤ ꯅꯝꯕꯔꯗ ꯑꯣꯏꯔꯝꯃꯅꯦ
ꯂꯍꯥ ꯂꯩꯔꯅꯦꯈꯣꯏ ꯒꯤ ꯏꯃꯦꯖꯦꯇ ꯁꯥ ꯑꯣ ꯑꯗꯨꯒꯗ ꯑꯩꯅ ꯀꯣꯃꯦꯟ ꯄꯤꯕꯅꯦꯕ ꯗꯣ ꯀꯥꯟꯅꯥꯡ ꯑ ꯔꯤꯄ꯭ꯂꯥꯏ ꯑꯃꯒꯤ ꯇꯧꯒꯦ ꯑꯃꯨꯛ ꯇꯧꯔ ꯇꯧꯔꯒ ꯑꯃꯨꯛ ꯔꯤꯄ꯭ꯂꯥꯏ ꯇꯧꯖꯕ ꯑꯗꯨꯅ ꯑꯩꯅ ꯍꯧꯖꯤꯛ ꯍꯧꯖꯤꯛꯀꯥꯟꯗ ꯅꯤꯌꯝ ꯆꯦꯟꯖ ꯇꯧꯗ꯭ꯔꯦꯀꯣꯅꯌꯦꯕ ꯑꯩꯅ ꯑꯦ ꯁꯣꯔꯤ ꯁꯣꯔꯤ ꯑ ꯈꫭꯏꯗꯤ ꯑꯩꯈꯣꯏꯕꯨ ꯀꯥꯎꯈꯔꯕ꯭ꯔꯅ
ꯀꯥꯎꯗꯦ-ꯀꯥꯎꯗꯦ ꯀꯔꯤꯒꯤ ꯀꯥꯎꯒꯗꯕꯅꯦ
ꯑ ꯀꯥꯏ ꯀꯥꯏ
ꯑꯩꯈꯣꯏ ꯑꯩꯈꯣꯏ ꯀꯣꯜ ꯑꯗꯨ ꯑꯗꯨꯝ ꯅꯣꯛꯑꯁꯨ ꯌꯥꯕ꯭ꯔꯕ
ꯅ ꯀꯩꯁꯨ ꯀꯥꯏꯗꯦ ꯀꯩꯁꯨ ꯀꯥꯏꯗꯦ꯫ ꯑꯗꯣ ꯃꯤ ꯍꯥꯏꯕꯗꯤ ꯅꯨꯡꯉꯥꯏꯒ ꯒꯗꯕꯅꯤ ꯅꯨꯡꯉꯥꯏꯗꯕꯅꯤ ꯅꯣꯛꯀꯗꯕꯅꯤ ꯀꯩꯁꯨ ꯀꯥꯏꯗꯦ꯫
ꯑꯗꯨ ꯃꯐꯝꯗ ꯗꯦꯜꯂꯤꯗ ꯑꯗꯨꯝ ꯂꯩꯒꯗ꯭ꯔꯥ ꯅꯠꯇ꯭ꯔꯒꯅ ꯌꯨꯝ ꯍꯜꯂꯛꯀꯗ꯭ꯔꯥ ꯍꯜꯂꯛ ꯍꯜꯂꯛꯑꯔꯣꯏꯗ꯭ꯔꯣ ꯌꯨꯝ ꯅꯤꯡꯁꯤꯡꯂꯛꯇ꯭ꯔꫭ꯫
ꯂꯥꯛꯅꯤꯡꯕꯅꯦ ꯑꯗꫭ ꯍꯧꯖꯛꯤ ꯍꯥꯂꯛꯑ
ꯑꯣ ꯊꯕꯛ ꯇꯧꯔꯒ ꯂꯩꯕ꯭ꯔꯥ ꯅꯠꯇ꯭ꯔꯒꯅ
ꯐꯖꯅ ꯇꯥꯕ꯭ꯔꯥ ꯑꯩꯒꯤ ꯀꯩꯅꯣꯁꯦ꯫
ꯇꯥꯏ ꯇꯥꯏ ꯑꯩꯗꯤ
ꯇꯥꯏ ꯇꯥꯏ ꯑꯁ ꯐꯖꯃꯜꯂꯦ꯫
ꯇꯥꯌꯦꯀꯣ꯫
ꯐꯖꯃꯜꯂꯦꯕ ꯐꯖꯅ ꯁꯦꯡꯑꯒ ꯅꯪꯒꯤ ꯚꯣꯏꯁꯁꯦ ꯐꯖꯃꯜꯂꯦꯕ꯫ ꯄ ꯌꯥꯔꯅꯤ ꯅꯪ--꫰
ꯀꯥꯏꯌꯦꯍꯦ꯫ ꯅꯪ ꯅꯪꯗꯤ ꯅꯊꯟꯗ ꯂꯩꯕ꯭ꯔꯥ ꯅꯠꯇ꯭ꯔꯒꯅ ꯀꯅꯥ ꯀꯅꯥꯒ
ꯃꯩ ꯄꯥꯎ ꯂꯨꯝ ꯈꫭꯏ ꯂꯩꯌꯦ ꯃꯥꯏꯃꯥꯎꯒꯨꯝꯅꯈ꯭ꯔꯦ ꯈꫭꯏ ꯑꯅꯤ ꯃꯤ ꯌꯥꯝ ꯂꯩ ꯑꯁꯤ ꯑꯁꯤꯗ ꯅꯪꯅ ꯈꯡꯒꯗꯕ ꯀꯅꯥ‌ꯀꯅꯥ ꯂꯩ
ꯔꯦꯟꯇ ꯂꯩꯕ꯭ꯔꯥ꯫
ꯅꯠꯇꯦ ꯈꯣꯏ ꯍꯣꯁꯇꯦꯜꯅꯦ ꯍꯣꯁꯇꯦꯜ ꯍꯣꯁ
ꯑꯣ
ꯑ ꯀꯅꯥ ꯄ ꯔꯣꯃꯩꯗꯤ ꯌꯥꯝꯃꯦ ꯑꯗꯨ ꯅꯪꯅ ꯈꯪꯅꯗꯕꯁꯦ
ꯅꯕꯥꯟꯅꯤ ꯈꯛꯇ ꯑꯣꯏꯔꯝꯃꯅꯤ꯫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
ꯇꯪ ꯑꯣꯏꯔꯝꯃꯅꯤ ꯋꯦꯗꯔꯗꯤ ꯅꯨꯡꯉꯥꯏꯕ꯭ꯔꯣ ꯑꯗꯨꯗ ꯑꯗ ꯂꯩꯕ
ꯉꯁꯤ ꯀꯩꯅꯣ
ꯅꯣꯡ ꯆꯨꯋꯦ
ꯅꯣꯡ ꯆꯨꯋꯦ ꯇꯣꯔꯅꯥꯗꯣ ꯍꯕ꯭ꯔꯥ ꯃꯣꯏ ꯉꯁꯥꯏꯗꯣ ꯋꯥꯔꯅꯤꯡ ꯂꯥꯛꯄꯅꯤ ꯑꯩ ꯇꯨꯝꯕ ꯀꯥꯟꯗ ꯑꯗꯨꯝ ꯗꯦꯜꯂꯤꯗꯦꯗꯤ ꯋꯥ ꯋꯥꯔꯅꯤꯡꯒꯨꯝꯕ ꯂꯥꯛꯑꯦꯀꯣ
ꯑꯣ ꯑꯣ
ꯑꯥꯔꯠꯀ꯭ꯋꯦꯛ ꯀꯨꯝꯕꯀꯣ ꯐꯣꯟꯗꯁꯨ ꯑꯗꯨꯒꯨꯝꯕ ꯂꯥꯛꯄ ꯌꯥꯏꯌꯦꯅ ꯅꯨꯡꯁꯤꯠꯅ ꯀꯩꯅꯣ ꯇꯧꯔꯒ ꯅꯣꯡ ꯆꯨ
ꯅꯪ ꯃꯈꯣꯜꯗꯣ ꯌꯥꯝ ꯂꯥꯞꯅ ꯇꯥꯌꯦ
ꯕ꯭ꯔꯣ
ꯁꯦꯡꯗ꯭ꯔꯤ ꯑ ꯌꯥꯔꯦ
ꯌꯥꯕ꯭ꯔꯥ
ꯌꯥꯔꯦ ꯌꯥꯔꯦ
ꯑꯩꯀꯤ ꯏꯌꯥꯔꯄꯤꯁꯅ ꯑꯣꯏꯔꯝꯅꯤꯕ ꯑꯩꯒꯤ ꯃꯣꯔꯦꯒꯤ ꯏꯌꯔꯄꯤꯁ ꯑꯣꯏꯕꯒꯤ
ꯗꯦꯜꯂꯤꯗ ꯑꯥ ꯑꯥꯗ ꯂꯩꯔꯒ ꯀꯔꯤꯒꯤ ꯃꯣꯔꯦꯒꯤ ꯑꯦꯔꯄꯤꯁ
ꯑꯥ ꯑꯈꯣꯏꯗꯤ ꯄꯩꯁꯥ ꯂꯩ ꯗꯕꯅꯤꯅ
ꯄꯩꯁꯥ ꯂꯩꯕꯒꯤ ꯑꯥꯗ ꯂꯩꯕꯅꯦ ꯅꯣꯏ
ꯅꯠꯇꯦ ꯊꯄꯤꯁ ꯂꯩꯕꯒꯤ ꯑꯗꯨꯗ ꯏꯝꯐꯥꯜꯗ ꯂꯩꯃꯟꯈ꯭ꯔꯄ ꯗꯨꯒꯤ ꯑꯗꯨꯒꯤ ꯑꯃꯨꯛ ꯕꯤꯁꯦꯁ ꯃꯔ
ꯏꯝꯐꯥꯜꯗ ꯂꯩꯕꯅ ꯅꯨꯡꯉꯥꯏꯕ꯭ꯔꯥ ꯑꯥꯗ ꯂꯩꯕꯅ ꯅꯨꯡꯉꯥꯏꯕ꯭ꯔꯣ
ꯑꯅꯤꯃꯛ ꯅꯨꯡꯉꯥꯏ ꯑꯗꯨꯕꯨ ꯏꯝꯐꯥꯜꯗꯅꯗꯤ ꯑꯗꯨꯝ ꯀꯣꯝꯐꯣꯔꯇꯦꯕꯜꯁꯨ ꯑꯣꯏꯌꯦꯅ꯫ ꯕꯠ ꯏꯟ ꯗꯥ ꯁꯦꯝ ꯇꯥꯏꯝ ꯑꯁꯤꯗ ꯂꯩꯕꯅ ꯑꯃꯨꯛ ꯀꯔꯤ ꯍꯥꯏꯁꯤꯔꯥ ꯗꯤꯁꯇꯕ ꯃꯤꯅ ꯀꯔꯤꯁꯨ ꯇꯧꯗꯕꯤꯗ ꯅꯨꯡꯉꯥꯏꯌꯦ ꯍꯥꯏꯕꯗꯤ ꯑꯗꯨꯝ ꯅꯨꯡꯉꯥꯏ ꯕꯠ ꯁꯥꯕꯗꯨꯅꯦꯕ ꯁꯥꯗ꯭ꯔꯗꯤ ꯑꯗꯨꯝ ꯅꯨꯡꯉꯥꯏꯔꯅꯤ ꯑꯦꯁꯤ ꯍꯥꯞꯇꯦ ꯑꯩꯈꯣꯏ ꯑꯥ ꯀꯩꯅꯣ ꯍꯣꯁꯇꯦꯜ ꯑꯣꯏꯕꯅ ꯑꯗꯣ ꯀꯨꯂꯥꯔꯒꯨꯝꯕꯗꯤ ꯄꯤꯑꯦꯝ ꯃꯣꯏ ꯑꯗꯨ ꯂꯥꯏꯕ꯭ꯔꯤꯒꯨꯝꯕ ꯂꯣꯏꯅꯃꯛ ꯑꯦꯁꯤꯗꯤ ꯍꯥꯞꯄꯦ
ꯑꯗꯣ ꯅꯪ ꯅꯪ ꯀꯣꯂꯦꯖ ꯑꯃꯨꯛꯀ
ꯍꯦꯠ ꯀꯣꯂꯤꯛ ꯃꯤꯁ ꯇꯧꯔꯨꯔꯣꯏ ꯍꯥꯏ ꯈꯪꯗꯔꯦ ꯀꯔꯤ ꯇꯧꯁꯤꯔꯥ ꯕꯥꯎꯂꯨꯝꯈꯣꯏꯗꯤ ꯑꯦꯛꯖꯥꯝꯒꯤ ꯂꯥꯏꯔꯤꯛ ꯄꯥꯕꯅꯤ ꯃꯥꯈꯣꯏ ꯌꯦꯁ ꯑꯦꯁ ꯑꯦ ꯁꯤꯒꯨꯝꯕ ꯀ꯭ꯔꯤꯈꯔꯥꯒꯤꯀꯣ ꯇꯧꯕꯅꯤ ꯃꯥ ꯂꯥꯏ ꯄꯔꯤꯗ ꯅꯨꯡꯇꯤ ꯆꯠꯂꯦ ꯃꯥ ꯐꯆꯥꯅ ꯄꯥꯏ
ꯎꯝ
ꯑꯥ ꯕꯦꯖ
ꯀꯩꯅꯣ ꯃꯤꯗꯤ ꯀꯩꯁꯨ ꯀꯩꯖꯨ ꯀꯩꯗꯦ ꯀꯩꯁꯨ ꯀꯩꯗꯦ ꯀꯩꯁꯨ ꯀꯥꯏꯗꯦ
ꯌꯨꯝ ꯍꯜꯂꯛꯀꯗ꯭ꯔꯥ ꯅꯪ ꯀꯩꯅꯣ ꯈ꯭ꯔꯤꯁꯃꯥꯁ
ꯌꯥ ꯍꯜꯂꯛꯀꯅꯤ ꯍꯜꯂꯛꯀꯅꯤ ꯖꯨꯟ ꯖꯨꯂꯥꯏ ꯁꯤ ꯖꯨꯟ ꯑꯩꯈꯣꯏ ꯖꯨꯟꯗ ꯅꯦꯠ ꯑꯦꯛꯖꯥꯝ ꯂꯩꯔꯦꯕ ꯁꯤ ꯂꯥꯁ ꯋꯤꯛꯇꯛꯇꯀꯣ ꯅꯦꯠ ꯑꯦꯛꯖꯥꯝ ꯂꯩ ꯗꯦ ꯑꯗꯨ ꯂꯣꯏꯔꯒ ꯑꯦꯛꯖꯥꯝ ꯈꯔ ꯑꯦꯁ ꯑꯦꯁ ꯁꯤꯒꯤꯗꯤ ꯂꯩꯕ꯭ꯔꯦꯔꯤꯒꯤ ꯈꯔ ꯇꯧꯕꯅꯤ ꯑꯦ ꯁꯤ ꯁꯤꯒꯤ ꯅꯣꯏꯗ ꯀꯦ ꯑꯩꯈꯣꯏ ꯂꯩꯕꯤꯒꯦꯀꯣ ꯑꯗꯨꯒꯥ ꯑꯗꯨ ꯂꯣꯏꯔꯗꯤ ꯊꯣꯛꯂꯛꯄꯁꯨ ꯌꯥꯏ ꯈꯪꯗꯦ ꯀꯔꯦ ꯇꯧꯁꯦꯔꯥ ꯈꯪꯗꯔꯦꯅꯦ
ꯀꯅꯥ ꯀꯅꯥꯒ ꯀꯣꯏꯅꯔꯒ ꯂꯩꯔꯦ ꯅꯣꯏꯗꯤ
ꯍꯣꯏ ꯉ ꯑꯦ ꯑꯩꯈꯣꯏꯗꯤ ꯀꯣꯏꯅꯥꯜꯗ ꯂꯩꯗꯕꯅꯤꯅ ꯍꯧꯖꯤꯛ ꯐ꯭ꯔꯤ ꯑꯣꯏꯔꯒ ꯐꯣꯟ ꯇꯧꯕꯅꯤꯅꯦ ꯀꯣꯏꯅꯥꯜꯗ ꯂꯩꯔꯤꯗꯤ ꯁꯤꯒꯨꯝꯕ ꯋꯥꯔꯤ ꯁꯤ ꯁꯥꯟꯅꯉꯥꯏ ꯂꯩ
ꯐꯥꯔꯦꯅꯦ ꯐꯥꯔꯦꯅꯦ
ꯇꯣꯏꯅ ꯅꯣꯏ ꯂꯩꯕ ꯀꯣꯏꯅ ꯄꯤꯒꯦꯜ ꯇꯥꯔꯅꯤ ꯑꯗꯨꯗꯤ
ꯀꯥꯏꯕ
ꯅꯣꯏ ꯂꯩꯕ ꯈꯣꯠꯅ ꯇꯥꯒꯅꯤꯕ
ꯂꯩꯇꯗ ꯀꯔꯤ ꯀꯗꯥꯏ ꯗ ꯒꯤ
ꯀꯗꯥꯏ ꯆꯒ ꯀꯗꯥꯏ ꯇ ꯀꯗꯥ
ꯀꯗꯥꯏꯗꯒꯤ ꯌꯥꯝ ꯍꯥꯏꯕꯗ ꯅꯠꯇꯦ ꯅꯠꯇꯦ ꯑ ꯇꯁꯨ ꯂꯩꯇꯦ
ꯅꯪꯒꯤ ꯁꯤꯁꯇꯔꯅ ꯂꯕꯀꯣ ꯇꯥꯕ꯭ꯔ ꯍꯂꯣ ꯇꯥꯕ꯭ꯔꯣ ꯍꯜꯂꯣ ꯇꯥꯕ꯭ꯔ ꯍꯜꯂꯣ
ꯆꯉꯣ
ꯍꯂꯣ
ꯁꯄꯔꯒ ꯁꯒ ꯀꯣꯜ ꯏꯝꯄ꯭ꯔꯣꯒ꯭ꯔꯦꯁ ꯎꯝ ꯍꯜꯂꯣ
ꯑꯣꯍꯣ ꯅꯪꯗꯤ ꯀꯔꯤ ꯀꯔꯤꯅꯣ ꯅꯪꯕꯨ ꯐꯖꯅ ꯇꯥꯏꯌꯦ ꯅꯪ ꯍꯦ ꯇꯨ ꯀꯝ ꯀ ꯀ꯭ꯂꯣꯖ ꯑꯁꯤꯗꯤ ꯂꯥꯎꯑꯣꯁꯄꯤꯀꯔ ꯂ ꯇꯕꯅꯤꯅ ꯍꯤ ꯍꯦꯞ ꯇꯨ ꯕꯤ ꯑꯣꯜꯋꯦꯁ ꯑꯣꯟ ꯗ ꯐꯣꯟ
ꯎꯝ
ꯒꯌ꯭ꯥꯟ ꯇꯥꯕ꯭ꯔꯣ
ꯇꯌꯦ ꯇꯥꯏꯌꯦ ꯏꯪꯂꯤꯁꯇ ꯍꯥꯏꯩꯔꯁꯨ ꯌꯥꯕ꯭ꯔꯕ
ꯃꯔꯥꯛ ꯃꯔꯥꯛꯇꯗꯤ ꯀꯩꯁꯨ ꯀꯥꯏꯗꯦ ꯃꯤ ꯍꯥꯏꯕꯅꯤꯅ ꯃꯤ ꯍꯥꯏꯕꯅꯤꯅ ꯑꯗꯨꯝ ꯊꯣꯛꯂꯛꯄ ꯃꯇꯝ ꯂꯩꯅ ꯑꯩ ꯀꯥ ꯇꯧꯔꯨꯔꯤꯀꯣ ꯀꯣꯜ ꯀ ꯇꯧꯒꯦ
ꯇꯧꯒꯦ
ꯎꯝ
ꯑꯣ ꯃꯤꯅꯤꯠ ꯇꯔꯥ ꯇ ꯃꯤꯅꯤꯠ ꯇꯔꯥ